ꯍꯜꯂꯣ
ꯅꯨꯉꯥꯏꯔꯤꯕ꯭ꯔꫭ
ꯁ ꯏꯁ ꯈꯪꯕꯒꯨꯝ ꯂꯥꯛꯕꯒꯨꯝ ꯀꯥꯏ ꯅꯨꯉꯥꯏꯔꯤ ꯅꯨꯉꯥꯏꯔꯤ
ꯑꯦ ꯆꯥꯛꯇꯥꯥꯔꯕꯣ ꯀꯔꯤ ꯃꯩꯊꯦꯟ ꯍꯣꯠꯅꯔꯤꯕ꯭ꯔꯥ ꯉꯁꯤ
ꯐ ꯆꯥꯛ ꯆꯥꯗ꯭ꯔꯤꯌꯦ ꯏꯃꯥꯅ ꯊꯣꯡꯉꯦ ꯀꯩ ꯆꯥꯡ ꯊꯣꯡꯕ꯭ꯔꯣ ꯍꯥꯏꯕꯗꯤ ꯈꯪꯗꯦꯗ
ꯀꯔꯤꯒꯤ ꯅꯣꯏꯗꯤ ꯑꯥ ꯇꯝꯄꯥꯛꯇ ꯂꯩꯕꯅ ꯏꯟꯁꯥꯡ ꯍꯥꯎꯔꯝꯒꯅꯤꯅ
ꯑꯁ ꯅꯨꯡꯇꯤꯒꯤ ꯍꯥꯎꯕ ꯆꯥꯔꯗꯤ ꯃꯨꯠꯄ ꯇꯥꯔꯦꯅꯦ
ꯑꯦ ꯅꯨꯡꯇꯤꯒꯤ ꯆꯥꯗꯣꯏꯅꯦ ꯍꯤꯡꯕ ꯃꯇꯝꯗꯗꯤ ꯅꯨꯡꯉꯥꯏ ꯍꯥꯏꯅ ꯑꯍꯥꯎ ꯑꯍꯥꯎꯕ ꯆꯥꯗꯣꯏꯅꯦ ꯁꯤꯔꯤ ꯅꯪ ꯆꯥꯕ ꯐꯪꯒꯗ꯭ꯔꯣ
ꯑꯩ ꯄꯩꯁꯥ ꯂꯩꯇꯔꯗꯤ ꯀꯃꯥꯏꯅ ꯆꯥꯁꯤꯔꯣ
ꯅꯣꯏ ꯅꯣꯏ ꯕꯕꯥ ꯇꯣꯂꯣꯞ ꯆꯥꯔꯤꯁꯤꯗꯤ ꯅꯪꯁꯨ ꯇꯣꯂꯣꯞ ꯆꯥꯔꯤꯁꯤ ꯊꯕꯛ ꯇꯧꯔꯒ ꯐꯖꯅ ꯄꯩꯁꯥ ꯂꯩꯇꯦ ꯍꯥꯏꯕꯨꯔꯣ
ꯑꯁ
ꯅꯣꯏ ꯅꯃꯥꯁꯨ ꯊꯕꯛ ꯇꯧꯔꯦ ꯅꯪꯁꯨ ꯊꯕꯛ ꯇꯧ ꯎꯝ ꯅꯄꯁꯨ ꯒꯣꯕꯃꯦꯟ ꯁꯔꯚꯤꯁꯅꯦ ꯀꯥꯏ ꯄꯩꯁꯥ ꯂꯩꯗꯦ ꯍꯥꯏꯗꯅ ꯅꯆꯤꯟꯊꯤꯒꯅꯨ
ꯑꯩꯁ ꯋꯥ ꯉꯥꯡꯕ ꯌꯥꯝ ꯍꯩꯀꯣ
ꯍꯩꯗꯤꯗ ꯅꯣꯏꯗ ꯇꯝꯒꯦ ꯇꯧꯔꯤꯕꯅꯦ
ꯎꯀꯤꯟꯒ ꯃꯥꯜꯂꯤꯀꯣ ꯕ꯭ꯔ‌ꯦꯡ ꯕ꯭ꯔ‌ꯦꯡ ꯉꯥꯡꯊꯔꯛꯏꯀꯣ ꯍꯧꯖꯤꯛꯀꯤꯗꫭ
ꯗ ꯍꯩ ꯄꯣꯟꯗꯦꯗ ꯅꯣꯏꯅꯦ ꯍꯥꯏꯔꯤꯁꯤꯗꯤ ꯅꯣꯏꯅꯤꯅꯦ ꯑꯩꯈꯣꯏꯗꯤ ꯆꯤꯡꯗ ꯂꯩꯕꯅꯤꯅ ꯃꯇꯩ ꯂꯣꯟꯀ ꯉꯥꯡꯕ ꯍꯩꯖꯗꯦ ꯅꯣꯏꯗ ꯇꯝꯒꯦꯅ ꯇꯧꯔꯤꯕꯅꯦꯕ
ꯑꯦꯁ ꯁꯨꯝ ꯀꯣꯏ ꯀꯣꯏꯗꯩ ꯌꯥꯝ ꯍꯩꯌꯦ ꯉꯥꯡꯕ ꯀꯥꯟꯗ ꯕ꯭ꯔꯦꯡ ꯃꯔꯦꯡ ꯃꯔꯦꯡ ꯑꯗꯨꯝ ꯑꯍꯥꯡ ꯂꯩꯑꯦ
ꯅꯪꯅꯦ ꯕ꯭ꯔꯦꯛ ꯕ꯭ꯔꯦꯛ ꯉꯥꯡꯂꯤꯗꯣ ꯑꯩꯈꯣꯏꯗꯤ ꯕ꯭ꯔꯦꯛ ꯕ꯭ꯔꯦꯛ ꯉꯥꯡꯕ ꯉꯝꯗꯕꯗꯣ
ꯌꯥꯔꯦ ꯅꯣꯏꯒꯤ ꯉꯥꯟꯅꯨ ꯂꯩꯕꯗꯣ ꯑꯩꯈꯣꯏꯁꯨ ꯆꯥꯒꯦ ꯈꯔ ꯀꯧꯁꯨ ꯀꯧꯔꯛꯇꯦ
ꯇꯦ ꯂꯣꯏꯅꯃꯛ ꯁꯤꯈ꯭ꯔꯦ ꯃꯆꯥ ꯌꯥꯝ ꯄꯣꯛꯅꯦ ꯑꯗꯣ ꯉꯥꯅꯨ ꯑꯥ ꯁꯤꯈ꯭ꯔꯦ ꯂꯣꯏꯅꯃꯛ
ꯌꯦꯟꯁꯨ ꯁꯤꯈ꯭ꯔꯦ ꯉꯥꯅꯨꯁꯨ ꯁꯤꯈ꯭ꯔꯦ ꯂꯣꯏꯔꯦ ꯑꯩꯈꯣꯏ ꯆꯥꯕ ꯐꯪꯗꯦ
ꯑꯩꯁ ꯄꯤꯖꯅꯤꯡꯗꯕꯩꯅꯦ ꯑꯗꯨ ꯂꯣꯏ ꯁꯤꯈ꯭ꯔꯕꯗꯣ
ꯄꯤꯖꯅꯤꯡꯗꯕꯒꯤ ꯋꯥꯠ ꯅꯠꯇꯕꯀꯣ ꯂꯩꯇꯕꯗꯣ ꯀꯃꯥꯏꯅ ꯄꯤꯗꯣꯏꯅꯣ ꯂꯩꯔꯤꯗꯤ ꯄꯤꯔꯤꯅꯤꯅ
ꯑꯦ ꯆꯤꯟꯗꯤꯒ ꯐꯖꯥꯅꯗꯤ ꯍꯩꯍ
ꯍꯩꯇꯕꯗꯣ
ꯆꯤꯡꯒꯤ ꯌꯦꯟꯒꯨꯝꯕꯁꯦ ꯆꯥꯗꯕ ꯀꯨꯏꯔꯦꯅꯍꯦ
ꯀꯃꯥꯏ ꯃꯥꯏ ꯇꯧꯔꯤꯕ ꯕ꯭ꯔꯥ ꯅꯣꯏꯁꯦ ꯌꯥꯝ ꯅꯨꯡꯉꯥꯏꯕ꯭ꯔꯥ ꯀꯔꯤ ꯀꯔꯤ ꯊꯕꯛ ꯍꯣꯠꯅꯔꯤꯕ꯭ꯔꯥ ꯅꯣꯏꯗꯤ ꯊꯕꯛ ꯆꯠꯂꯤꯕꯅꯤ ꯑꯣꯐꯤꯁ ꯆꯠꯂꯤꯕꯅꯤꯅ ꯅꯍꯥꯟ
ꯀꯏꯗꯒꯤꯅꯣꯗ ꯃꯄꯥꯟ ꯊꯣꯛꯅ ꯅꯨꯡꯉꯥꯏꯕ ꯁꯥꯕ ꯋꯥꯅꯤ ꯃꯅꯨꯡꯗꯗꯤ ꯂꯣꯏꯅ ꯍꯣꯔꯤꯖꯥꯠꯅꯤꯗ
ꯀꯔꯤ ꯍꯣꯅꯤꯡꯉꯥꯏ ꯂꯩꯕ꯭ꯔꯥ ꯅꯣꯏꯅꯦ ꯄꯩꯁꯥꯗ ꯄꯩꯁꯥ ꯉꯥꯛꯇ ꯂꯥꯛꯔꯤꯁꯤꯅꯦ ꯅꯣꯏ ꯅꯣꯏ ꯕꯁꯨ ꯊꯕꯛ ꯇꯧꯋꯦ ꯅꯣꯏ ꯃꯥꯁꯨ ꯇꯧꯔꯦ ꯅꯪꯁꯨ ꯇꯧꯔꯦ ꯀꯥꯏꯗꯒꯤ ꯄꯩꯁꯥ ꯍꯣꯟꯅꯤꯡꯉꯥꯏ ꯂꯩꯕ꯭ꯔꯣ ꯄꯨꯟꯁꯤꯜꯂꯕꯅꯦ ꯂꯧꯁꯤꯜꯂꯕꯅꯦ ꯀꯣ ꯄꯤꯊꯣꯛꯑꯒꯅꯨ ꯂꯧ ꯁꯤꯜꯂꯣ ꯍꯥꯏꯕ ꯋꯥꯅꯦ ꯅꯣꯏꯗꯤ
ꯑꯦ ꯑꯦ ꯍꯣꯏꯅꯦꯍꯣꯏꯅꯦ ꯆꯥꯛ ꯆꯥꯔꯕꯣ
ꯆꯔꯦ ꯑꯟꯁ ꯍꯥꯎꯗꯕꯤꯗ ꯀꯈꯤꯠꯇꯪ ꯆꯥꯏꯌꯦ ꯑꯟꯁꯡ ꯍꯥꯎꯗꯤ ꯆꯥꯛ ꯆꯪꯗꯦ ꯑꯩꯈꯣꯏꯗꯤ ꯑꯩ ꯏꯆꯥꯅꯨꯄꯤꯅ ꯍꯋꯥꯏꯒ ꯁꯧꯔꯤ ꯊꯣꯡꯉꯦ ꯍꯥꯏ ꯑꯩ ꯆꯥꯗꯦ
ꯑꯦ ꯑꯦ ꯀꯩꯒꯤ ꯆꯥꯗ꯭ꯔꯤꯕꯅꯣꯅꯦ ꯏꯟꯖꯥꯡ ꯃꯥꯏꯅ ꯈꯜ ꯂꯩꯔꯦꯗꯤ ꯌꯥꯔꯣꯏꯗ
ꯇꯦ ꯏꯟꯖꯥꯡ ꯍꯥꯎꯗꯤ ꯀꯃꯥꯏꯅ ꯆꯥꯗꯣꯏꯅꯣ ꯑꯗꯨꯈꯜꯂꯨꯅꯦ
ꯑꯗ
ꯆꯥꯕ ꯉꯝꯗꯕꯗꯣ
ꯑꯩꯍ ꯈꯟ ꯂꯩꯔꯗꯤ ꯌꯥꯔꯣꯏꯗ ꯀꯥꯏꯗꯒꯤ ꯑꯐꯪ ꯐꯪꯕꯗꯣ ꯆꯥꯒꯗꯕꯅꯤ
ꯄꯪ ꯆꯥ ꯆꯥꯕ ꯌꯥꯗꯕꯗꯣ ꯑꯩꯗꯤ
ꯍꯦꯁ
ꯑꯗꯣ ꯍꯟꯗꯛꯁꯦ ꯑꯩꯈꯣꯏꯁꯨ ꯎꯄꯥꯏ ꯂꯩꯗꯕꯗꯣ ꯑꯦꯟꯁꯥꯡ ꯂꯩꯅꯤꯡꯉꯥꯏ ꯄꯩꯁꯥꯁꯨ ꯂꯩꯇꯦ ꯊꯕꯛꯁꯨ ꯆꯗꯦ ꯑꯁ ꯑꯣꯐꯤꯁꯁꯨ ꯆꯠꯇꯦ ꯑꯣꯐꯤꯁ ꯆꯠꯇꯕꯅꯤꯅ ꯄꯩꯁꯥꯁꯨ ꯂꯥꯛꯇꯦꯕ
ꯑꯩꯅꯦ ꯈꯪꯉꯦ ꯍꯥꯏ ꯍꯥꯏꯗ꯭ꯔꯒꯁꯨ ꯅꯣꯏ ꯑꯩꯅ
ꯅꯣꯏꯁꯨ ꯀꯣꯏꯔꯅꯦ ꯅꯣꯏꯗꯤ ꯀꯩꯅꯣ
ꯑꯦꯁ ꯍꯧꯖꯤꯛ ꯍꯧꯖꯤꯛ ꯑꯩꯈꯣꯏ ꯂꯥꯛꯑꯗꯤ ꯌꯥꯔꯔꯣꯏꯗ
ꯅꯠꯇꯦ ꯑꯥ ꯅꯣꯏ ꯈꯣꯡꯂꯣꯡ ꯅꯣꯏ ꯂꯩꯀꯥꯏꯗ ꯀꯃꯥꯏ ꯀꯃꯥꯏ ꯍꯦꯟꯅ ꯇꯧꯔꯤꯕꯅꯣ
ꯆꯔꯥꯡꯅꯤ ꯌꯥꯝ ꯑꯪꯀꯜꯅꯤ ꯍꯥꯏꯅ
ꯍꯣꯏ ꯇꯧꯋꯦ ꯇꯧꯋꯦ ꯈꯔ ꯑꯁꯦꯡꯕꯗꯤꯀꯣ ꯑꯁꯦꯡꯕꯗꯤꯀꯣ ꯑꯗꯨꯒꯨꯝꯕꯅꯤ ꯉꯥ ꯑꯗꯨꯒꯨꯝꯕꯅꯤ ꯉꯥꯡꯕ ꯌꯥꯗꯕꯅꯦꯀꯣ
ꯍꯅꯦ
ꯈꯪꯗꯕꯗꯤ ꯀꯣꯛꯄꯤꯒꯅꯤꯗ
ꯍꯣꯏꯗ ꯍꯦꯂꯤꯕ꯭ꯔꯥ ꯅ ꯍꯧꯖꯤꯦ ꯅꯪ ꯍꯦꯕꯂꯤꯕ꯭ꯔ ꯍꯕ꯭ꯔꯥ
ꯍꯤꯞꯇꯗ ꯀꯥꯏꯗꯒꯤ ꯍꯤꯞꯇꯗ ꯅꯠꯇꯦ ꯂꯦꯞꯄꯤꯑꯦ
ꯄꯅꯦ ꯅꯪꯅꯦꯦ
ꯑꯦ ꯑꯁ ꯅꯨꯡꯊꯤꯟꯗꯗꯤ ꯊꯕꯛ ꯂꯩꯗꯦꯗ ꯆꯥꯕ ꯂꯣꯏꯔꯒ ꯑꯗꯨꯝ ꯇꯨꯝꯈ꯭ꯔꯅꯤ
ꯎꯝ ꯍ ꯅꯣꯏ ꯏꯅꯥꯛꯇ ꯂꯩꯕ꯭ꯔꯣ
ꯂꯩꯇꯦ ꯃꯥ ꯑꯁꯣꯝꯗ ꯆꯠꯈꯤꯕꯅꯦ ꯃꯆꯥꯅꯨꯄꯤꯒꯤ ꯃꯅꯥꯛꯇ ꯆꯠꯈꯤꯕꯅꯦ ꯀꯨꯏꯔꯦ ꯊꯥ ꯐꯥꯔꯦ ꯆꯠꯈꯤꯕ
ꯎꯝ ꯅ ꯑꯣ ꯐꯤꯖ ꯆ ꯆꯂꯤ ꯍꯧꯦ ꯄꯨꯨꯡꯒꯦ ꯆꯂꯤꯅꯣ
ꯅꯤꯄꯥꯥꯟ ꯄꯨꯡ ꯃꯥꯄꯜꯗꯒꯤꯅ ꯄꯨꯡ ꯑꯍꯨꯝ ꯐꯥꯎ ꯆꯠꯂꯦ ꯑꯍꯨꯝꯗꯒꯤ ꯍꯜꯂꯛꯑꯦ ꯌꯨꯝꯗ
ꯐꯩꯅꯗꯤꯅꯅꯤ ꯎꯗꯤ ꯐꯤꯁ ꯀꯥꯗꯅ ꯌꯥꯝ ꯂꯩꯑꯃꯤꯀꯣ
ꯑꯗꯨꯅ ꯇꯨꯡꯒꯤ ꯐꯥꯎ ꯆꯥꯅꯉꯥꯏ ꯂꯩ ꯐꯣꯟꯗꯦꯗ
ꯇꯨꯡꯗ ꯆꯥꯅꯤꯡꯉꯥꯏꯗꯤ ꯃꯇꯝ ꯃꯇꯝꯗ ꯑꯗꯨꯝ ꯂꯥꯛꯑꯅꯤꯅ
ꯑꯦ
ꯃꯇꯝ ꯃꯇꯝꯒꯤ ꯊꯕꯥꯛ ꯃꯇꯝ ꯃꯇꯝꯒꯤ ꯌꯥꯝ ꯆꯠꯂꯤꯕ ꯑꯗꯨ ꯂꯥꯛꯅꯤ ꯍꯥꯏ ꯃ ꯋꯥꯟꯅ ꯎꯝ
ꯍꯣꯏꯅꯦ ꯑꯗꯨꯕꯨꯗꯤ ꯂꯥꯛꯀꯅꯤꯅꯦ ꯅꯥꯗꯕ꯭ꯔꯣ ꯅꯥꯕ ꯈꯣꯠꯄ ꯀꯔꯤꯁꯨ ꯇꯧꯗꯕ꯭ꯔꯣ
ꯍꯁꯦ
ꯑꯣ
ꯀꯩꯁꯨ ꯇꯧꯗꯦꯇꯕ ꯋꯥꯅꯤꯅ
ꯐꯩꯌꯦ ꯐꯩꯌꯦ
ꯄꯩꯁꯥ ꯍꯥꯏꯒ ꯅ ꯃꯗ ꯇꯤꯟꯁꯥꯜꯗ ꯏ ꯋꯥꯟꯗ
ꯈꯔ ꯑ ꯁꯛ ꯑꯗꯨ ꯁꯛ ꯌꯥꯝ ꯐꯖꯩ ꯑꯗꯨꯗꯤ ꯈ ꯈ꯭ꯔ ꯀꯦꯔꯒ
ꯅꯣꯏꯁꯨ ꯐꯖꯔꯤꯁꯤ ꯅꯣꯏꯅꯦ ꯑꯁ ꯅꯣꯏ ꯅꯣꯏ ꯅꯣꯏ ꯐꯖꯥꯕꯤꯗꯤ ꯗꯃ ꯐꯖꯌꯦꯅꯦ
ꯑꯦ
ꯅꯣꯏꯗꯤ ꯇꯝꯄꯥꯛꯇ ꯐꯖꯕꯤꯗꯤ ꯋꯥꯎ ꯍꯥꯏ ꯎꯅꯥ ꯑꯩꯈꯣꯏꯗꯤ ꯀꯗꯥ ꯍꯥꯏꯔꯤ ꯀꯗꯤ ꯁ ꯌꯥꯝ ꯊꯤꯌꯦ ꯏꯀꯥꯏꯖꯩꯌꯦ ꯑꯩꯈꯣꯏꯗꯤ
ꯁꯤꯤꯅꯦꯦ ꯐꯖꯩꯌꯦꯁꯤꯒ ꯂꯩꯔꯤꯖꯥꯠꯅꯤ ꯉꯥꯎꯇ꯭ꯔꯣ ꯉꯧꯔꯒ
ꯑꯗꯣ ꯉꯧꯗ꯭ꯔꯣ ꯉꯧꯔꯣ ꯌꯥꯝ ꯐꯖꯅꯤꯡꯗꯦ ꯑꯗꯣ ꯐꯖꯗꯕꯗꯣ ꯀꯃꯥꯏꯅ ꯇꯧꯗꯣꯏꯅꯣ ꯀꯃꯥꯏ ꯀꯃꯥꯏꯅ ꯇꯧꯔꯗꯤ ꯐꯖꯒꯗ꯭ꯔꯥ ꯉꯧꯒꯗ꯭ꯔꯥ ꯍꯥꯏꯕꯤꯌꯨꯅꯦ
ꯈꯪꯗꯦꯗ ꯑꯗꯨꯕꯨꯗꯤ ꯑꯗꯣ ꯍꯥꯏꯔꯒ ꯀꯩꯅꯣ ꯑ ꯈꯣꯡ ꯃꯥꯟꯅꯕ ꯃꯤ ꯂꯩꯀꯣ ꯈꯣꯡ ꯃꯥꯟꯅꯕ ꯍꯥꯏꯁꯦ ꯅꯪꯦ ꯈꯣꯒ
ꯑ
ꯍꯥꯃꯨ ꯃꯈꯣꯡ ꯃꯕ ꯂꯩꯌꯦꯦ
ꯑꯗꯨꯅꯦꯕ ꯐꯔꯦꯅꯦ ꯑꯗꯨꯗꯤ ꯃꯥꯟꯅꯔꯤꯗꯩꯗꯤ ꯃꯥꯟꯅꯔꯤꯗꯤ ꯅꯨꯡꯁꯤꯕꯒꯤ ꯃꯥꯟꯅꯕꯅꯤ ꯀꯩꯅꯣ
ꯑꯁ ꯁꯤꯗꯁꯨ ꯑꯃ ꯃꯥꯝꯅ ꯂꯩꯌꯦꯕ ꯑꯗꯨ ꯑꯁ
ꯂꯩꯅꯦ꯫
ꯐꯖꯗꯦ꯫
ꯃꯥꯟꯕꯗꯣ ꯌꯥꯝ ꯐꯖꯅ ꯂꯩꯕ꯭ꯔꯣ ꯀꯃꯥꯏꯅ ꯇꯧꯔꯤꯕ꯭ꯔꯣ ꯑꯅꯥ ꯑꯌꯦꯛ ꯌꯥꯎꯕ꯭ꯔꯣ꯫
ꯑꯅꯥ ꯑꯌꯦꯛ ꯌꯥꯎꯗꯦ꯫
ꯐꯥꯏꯅꯦ ꯑꯗꯨꯗꯤ꯫
ꯂꯣꯏꯔꯦ ꯂꯣꯏꯔꯦ ꯅꯥꯔꯁꯨ ꯑꯗꯨꯝ ꯁꯨꯑꯦ ꯊꯕꯛ꯫
ꯊꯕꯛ ꯀꯟꯗ꯭ꯔꯗꯤ ꯌꯥꯗꯕꯅꯤ ꯀꯩꯅꯣ꯫
ꯍꯣꯏꯗꯤ ꯈꯔ ꯀꯜꯂꯦ ꯍꯥꯏꯕ ꯇꯥꯔꯦ ꯄꯣꯊꯥ ꯍꯥꯏꯔꯁꯨ ꯄꯣꯊꯥꯗꯣꯏꯅꯦ ꯃꯥꯗꯤ꯫
ꯀꯟꯕꯒꯤ ꯆꯥꯕ ꯐꯪꯕꯅꯤ ꯀꯟꯗꯔꯗꯤ ꯀꯃꯥꯏ ꯀꯗꯥꯏ ꯆꯥꯗꯣꯏꯅꯣ꯫
ꯍꯣꯏꯅꯦ ꯑꯁ ꯃꯩꯇꯩꯂꯣꯟ ꯌꯥꯝꯅ ꯈꯣꯏꯗꯤꯀꯣ ꯌꯥꯝ ꯍꯩꯀꯣ ꯑꯁ꯫
ꯍꯩꯇꯕꯗꯣ ꯅꯣꯏꯗ ꯑꯗꯨꯝ ꯇꯥ ꯇꯥꯔꯒ ꯈꯪꯉꯅ ꯑꯩꯈꯣꯏꯗꯤ ꯈꯪꯁꯨ ꯈꯪꯗꯦ ꯍꯥꯏꯁꯨ ꯍꯥꯏ꯫
ꯌꯥꯝ ꯈꯞꯄꯦꯍꯦ ꯌꯥꯝ ꯅꯩꯔꯦꯍꯦ꯫
ꯅꯪꯅꯤ ꯅꯩꯔꯤꯗꯣ ꯑꯩꯗꯤ ꯅꯣꯏ ꯅꯣꯏ ꯈꯣꯟꯖꯦꯟ ꯑꯗꯨꯝ ꯇꯥ ꯇꯥꯔꯒ ꯑꯗꯨꯝ ꯌꯥꯝ ꯈꯣꯏꯅ ꯉꯥꯡꯕꯅꯦꯕꯣ ꯅꯣꯏꯗꯤ ꯆꯨꯝꯗ꯭ꯔꯤ ꯉꯥꯡꯉꯤꯅ ꯑꯩꯗꯤ ꯌꯥꯝ ꯈꯣꯏꯕꯅꯦ ꯑꯩꯈꯣꯏꯀꯣ
ꯈꯣꯏꯗꯦꯍꯦ ꯀꯥꯏꯗꯩ ꯈꯣꯏꯕꯅꯣꯍꯦ ꯁꯨꯡ ꯈꯣꯏ ꯈꯣꯏꯗꯦ꯫
ꯑꯇꯣꯞꯄꯗꯨꯁꯨ ꯇꯧꯔꯒ ꯅꯩꯊꯈꯣꯅꯦ꯫
ꯅꯣꯏ ꯅꯩꯔꯝꯒꯅꯤꯅ꯫
ꯑꯁ ꯀꯥꯏꯔꯤ ꯑꯗꯨ ꯍꯥꯏꯔꯒꯀꯣ ꯑꯗꯨ ꯑꯃ ꯃꯄꯥꯟ ꯂꯝꯗ ꯑꯃ ꯂꯩꯕꯗꯣ꯫ ꯍꯥꯏꯗꯤ ꯑꯗꯨꯁꯨ ꯁꯨ ꯈꯔ ꯇꯧꯕꯤꯈꯣ꯫
ꯎꯝ
ꯃꯥꯅꯁꯨ ꯇꯧꯔꯛꯑꯣ ꯍꯥꯏꯕꯅꯦ ꯇꯧꯔꯛꯑꯣ ꯃꯤꯡꯗꯤ ꯍꯥꯏꯕ ꯌꯥꯗ꯭ꯔꯦꯕ꯫
ꯑꯥ ꯇꯧꯔꯀꯦ ꯇꯧꯔꯒꯦ ꯃꯥꯁꯨ ꯑꯃꯨꯛꯀ ꯑꯩꯉꯣꯟꯗ ꯄꯥꯎ ꯐꯥꯎꯅꯔꯤꯅꯦ ꯐꯣꯟꯁꯨ ꯇꯧꯔꯛ ꯑꯦ ꯃꯥꯗꯤ꯫
ꯈꯪꯗꯕꯩꯒꯤꯔꯥ ꯈꯪꯗꯦ꯫
ꯑꯦꯁ ꯀꯔꯤ ꯈꯪꯗꯕꯤꯒꯔ ꯈꯪꯁꯤꯟꯅꯗꯕ ꯁꯥꯒꯅꯨꯀꯣ꯫
ꯅꯝꯕꯔ ꯅꯝꯕꯔꯗꯤ ꯂꯩꯅꯕ꯭ꯔꯣ꯫
ꯅꯝꯕꯔꯗꯤ ꯂꯩꯌꯦꯅ ꯅꯍꯥꯟꯗꯒꯤ ꯂꯩꯌꯦꯅ꯫
ꯇꯧꯅꯧ ꯇꯧꯅꯧ ꯉꯍꯥꯛꯁꯨ ꯑꯩ ꯉꯁꯥꯏ ꯍꯥꯏꯕꯤꯈꯤꯕꯅꯦ ꯇꯧ ꯍꯥꯏꯔ꯫
ꯀꯩꯇꯧꯔꯗꯤ ꯌꯥꯝ ꯄꯣꯡꯉꯦ ꯃꯁꯛ ꯐꯖꯔꯤꯛ ꯍꯩꯕꯅꯤꯅ ꯌꯥꯝ ꯄꯦ
ꯑꯥꯁ ꯇꯅꯤꯡꯗꯦꯗ ꯃꯄꯥꯟ ꯊꯣꯡꯇ ꯈꯇ ꯐꯖꯕ ꯁꯥꯕ ꯃꯅꯨꯡꯗꯗꯤ ꯂꯣꯏꯔꯕꯅꯦ ꯂꯧꯈꯠꯄ ꯄꯌꯥꯄꯣꯠ ꯅꯠꯇꯦꯗ
ꯑꯩꯈꯣꯏꯗꯤ ꯍꯥꯏ ꯉꯝꯗꯦ꯫ ꯑꯣ ꯃꯉꯣꯟꯗ ꯋꯥꯔꯤ ꯁꯥꯗꯤ ꯉꯝꯃꯔꯣꯏ ꯑꯩꯈꯣꯏꯗꯤ꯫
ꯉꯝꯒꯅꯤꯍꯦ ꯃꯥ ꯀꯩꯁꯨ ꯍꯩꯗꯕꯅꯦ꯫
ꯅꯠꯇꯦ ꯅꯪꯑꯣꯟꯗꯒꯤ ꯍꯦꯜꯂꯦꯕ
ꯑꯦ ꯍꯦꯟꯗꯤ ꯍꯦꯟꯗꯦ
ꯍꯦꯟꯗꯦ ꯋꯥ ꯉꯥꯡꯕꯗꯤ ꯕ꯭ꯔꯪ ꯕꯔꯪ ꯕꯔꯪ ꯆꯠꯂꯦꯕ ꯃꯥꯗꯤ꯫ ꯑꯩꯈꯣꯏꯗꯤ ꯑꯗꯨꯝ ꯆꯠꯄ ꯉꯝꯗꯕ ꯑꯗꯣ
ꯍꯣꯔꯦꯟ ꯍꯣꯔꯦꯟ ꯇꯧꯔꯣ ꯍꯣꯔꯦꯟ ꯇꯧ ꯍꯣꯔꯦꯟ ꯇꯧꯔꯣ꯫
ꯇꯧꯔꯛꯀꯦ ꯍꯣꯔꯦꯟꯗꯤ ꯇꯨꯝꯂꯝꯗꯥꯏꯗ ꯇꯧꯔꯛꯀꯦꯕ꯫ ꯅꯣꯏꯗ ꯏꯪꯕ꯭ꯔꯥ ꯁꯥꯕ꯭ꯔꯥ ꯌꯥꯝ ꯅꯨꯡꯉꯥꯏꯕ꯭ꯔꯥ꯫ ꯇꯣꯝꯕ ꯅꯨꯡꯉꯥꯏꯕ꯭ꯔꯥ ꯑꯍꯤꯡꯉꯦ ꯑꯍꯤꯡꯗ꯫
ꯑꯁ꯫ ꯀꯥꯏꯗꯒꯤꯅꯣꯗ ꯁꯥꯃꯟꯗꯨꯅ ꯅꯣꯡꯁꯨ ꯆꯨꯗꯦ ꯏꯁꯤꯡꯁꯨ ꯌꯥꯝꯅ ꯇꯥꯡꯉꯦꯕ ꯁꯤꯗ꯫
ꯔꯦ ꯑꯁꯤꯗꯗꯤ ꯏꯁꯤ ꯑꯦ ꯅꯣꯡ ꯆꯨꯕꯁꯦ ꯊꯥ ꯑꯃ ꯍꯦꯜꯂꯦ
ꯑꯁ ꯁꯤꯗꯗꯤ ꯅꯣꯡ ꯆꯨꯗꯦ ꯏꯁꯤꯡꯁꯨ ꯂꯩꯇꯦ ꯉꯔꯥꯡ ꯏꯁꯤꯡ ꯂꯩꯕꯗ ꯉꯥꯏꯔꯤꯌꯦ ꯂꯤꯇꯌ ꯆꯝꯃꯔꯤ ꯂꯤꯇꯔ ꯂꯤꯁꯤꯡ ꯑꯃꯗ ꯆꯝꯉꯥ ꯄꯤꯔꯒ ꯂꯩꯔꯦ
ꯍꯣꯏꯅꯦ ꯄꯩꯁꯥ ꯄꯥꯏꯕꯅꯦ ꯏꯁꯤꯡ ꯐꯥꯎ ꯂꯩꯔꯒ ꯊꯛꯔꯤꯅꯦ ꯅꯣꯏꯗꯤ ꯍꯥ ꯈꯣꯏꯗꯤ ꯄꯩꯁꯥ ꯄꯥꯏꯗꯕꯅꯤꯅ ꯑꯦꯟꯁꯥꯡꯐꯥꯎ ꯂꯩꯅꯤꯡꯉꯥꯏ ꯂꯩꯇꯕꯗꯣ ꯅꯣꯏꯗꯤ ꯂꯤ ꯌꯥꯝ ꯏꯅꯥꯛꯈꯨꯟꯕꯅꯤꯅ ꯁꯦꯟꯖꯥꯎ ꯄꯥꯏꯕꯅ ꯏꯁꯤꯡꯐꯥꯎ ꯂꯩꯔꯤꯌꯦꯕ ꯍꯥ
ꯃꯐꯝ ꯃꯐꯝ ꯃꯇꯝꯒꯤ ꯃꯇꯨꯡꯏꯟꯅ ꯇꯧꯕ ꯇꯥꯕꯅꯤꯅꯦ ꯑꯗꯨ ꯏꯁꯤꯡ ꯂꯩꯇ꯭ꯔꯗꯤ ꯑꯗꯨꯝ ꯈꯥꯡꯒ ꯂꯩꯌꯣ ꯍꯥꯏꯕ꯭ꯔꯣ
ꯅꯠꯇꯦ ꯁꯞꯄ꯭ꯂꯥꯏꯒꯤ ꯂꯩꯇꯕ꯭ꯔꯣ ꯍꯥꯏꯕꯅꯤ
ꯂꯩꯇꯦꯗ ꯀꯥꯏꯗꯩ ꯂꯩꯕꯅꯣꯍꯦ ꯂꯩꯇꯦ ꯇꯥꯗꯤ ꯏꯁꯤꯡꯁꯤꯗ
ꯑꯁ ꯑꯩꯈꯣꯏꯗꯤ ꯂꯩꯕ ꯉꯝꯔꯣꯏ ꯑꯗꯨꯗꯦ ꯑꯩꯈꯣꯏꯗꯤ ꯂꯥꯏꯔꯕꯤꯅꯤꯅ ꯅꯪꯗꯤ ꯁꯦꯟꯖꯥꯎ ꯄꯥꯏꯕꯅꯤꯅ ꯂꯩꯕ
ꯑꯁ ꯑꯁ ꯑꯩꯈꯣꯏ ꯏꯃꯥꯅ ꯑꯥ ꯀꯩꯅꯣ ꯇꯧꯋꯦ ꯈꯖꯤꯛ ꯈꯖꯤꯛ ꯁꯤꯖꯤꯟꯅꯧ ꯁꯤꯖꯤꯟꯅꯧ ꯖꯣꯝ ꯖꯣꯝ ꯇꯧꯒꯅꯨ ꯍꯥꯏꯌꯦ ꯑꯗꯨꯃꯥꯏꯅ ꯁꯥꯎꯕꯅꯦ
ꯎꯝꯍꯝ ꯍꯣꯏꯅꯦ ꯄꯩꯁꯥꯅ ꯂꯩꯔꯤꯅꯤ ꯈꯔꯗꯤ ꯆꯤꯛꯁꯤꯟꯕ ꯇꯥꯕꯅꯤ ꯀꯩꯅꯣ
ꯑꯁ ꯃꯤ ꯌꯥꯝꯕꯅꯤꯅꯀꯣ ꯀꯥꯏꯗꯒꯤ ꯐꯤꯁꯨ ꯁꯨꯋꯦ ꯆꯥꯛꯁꯨ ꯊꯣꯡꯉꯦ ꯃꯅꯨꯡ ꯆꯪꯕꯒꯤꯁꯨ ꯁꯤꯖꯤꯟꯅꯩꯌꯦ ꯑꯦ ꯀꯣꯟꯅꯗꯦꯗ
ꯅꯣꯏ ꯑꯣꯐꯤꯁ ꯀꯥꯔꯒ ꯀꯔꯤ ꯀꯣꯟꯅꯗꯕ꯭ꯔ ꯑꯣꯐꯤꯁꯇ ꯗꯞꯕꯥ ꯗꯞꯕꯥ ꯂꯛꯔꯤꯁꯤꯗꯤ ꯖꯣꯝ ꯖꯣꯝ ꯖꯤꯗꯤ ꯃꯥ ꯑꯗꯨꯗ ꯇꯦꯟꯁꯟ ꯂꯩꯕ꯭ꯔꯣ ꯇꯦꯟꯁꯟ ꯂꯩꯅꯤꯉꯥꯏ ꯂꯩꯇꯦꯅ
ꯑꯁ ꯑꯁ ꯁꯤꯗ ꯊꯥ ꯑꯃ ꯑꯅꯤ ꯂꯩꯔꯨ ꯂꯥꯛꯑꯣ ꯑꯗꯨꯒ ꯈꯪꯒꯅꯤ ꯀꯃꯥꯏꯅ ꯂꯩꯕ꯭ꯔꯥ ꯍꯥꯏꯕꯗꯣ
ꯑꯩꯗꯤ ꯂꯩꯕ ꯉꯝꯔꯣꯏ ꯑꯗꯨꯗ
ꯀꯩꯒꯤ
ꯅꯨꯡꯉꯥꯏꯇꯕꯗ ꯑꯩꯈꯣꯏꯗꯗꯤ ꯍꯦꯟꯅ ꯅꯨꯡꯉꯥꯏ ꯑꯩꯈꯣꯏꯗꯗꯤ ꯌꯥꯝ ꯅꯨꯡꯉꯥꯏꯌꯦ
ꯏꯁ ꯅꯨꯡꯉꯥꯏꯇꯦꯗ
ꯑꯩꯗꯤ ꯌꯥꯝ ꯅꯨꯡꯉꯥꯏꯋꯦ
ꯑꯁꯥꯕ ꯅꯨꯡꯁꯤꯠ ꯉꯛꯇ ꯁꯤꯠꯄ ꯃꯐꯝꯗꯨꯕꯨ ꯎꯝ
ꯀꯥꯏꯗꯒꯤ ꯁꯥꯕ꯭ꯔꯥ ꯅꯣꯏꯗꯒꯤ ꯍꯦꯟꯅ ꯁꯥꯏꯌꯦ ꯅꯣꯏꯗꯒꯤ ꯑꯩꯈꯣꯏꯗꯤ ꯌꯥꯝ ꯏꯪꯉꯦ
ꯑꯦꯁ ꯏꯪꯗꯦꯍꯦ ꯅꯍꯥꯟ ꯂꯥꯛꯄ ꯀꯥꯟꯗ ꯑꯦꯁ ꯅꯨꯡꯁꯤꯠꯁꯨ ꯑꯁꯥꯕ ꯅꯨꯡꯁꯤꯠ ꯁꯤꯠꯂꯛꯑꯦ
ꯑꯦ ꯅꯠꯇꯦ ꯅꯠꯇꯦ ꯑꯗꯨꯗꯤ ꯅꯪ ꯅꯆꯤꯟꯊꯤꯒ꯭ꯔꯦ